ꯍꯦꯜꯂꯣ
ꯅꯨꯡꯉꯥꯏꯔꯤꯕ꯭ꯔꯣ
ꯍꯜꯂꯣ
ꯍꯜꯂꯣ ꯊꯩꯏꯠ ꯍꯜꯂꯣ
ꯍꯜꯂꯣ ꯍꯜꯂꯣ ꯇꯥꯗ꯭ꯔꯣ
ꯇꯥꯗꯕ꯭ꯔꯣ
ꯍꯜꯂꯣ
ꯇꯥꯕ꯭ꯔꯣ꯭-ꯑꯣ-ꯑꯣ-ꯑꯣ
ꯇꯥꯏꯌꯦ ꯉꯪꯒꯤꯠ ꯇꯥꯗ꯭ꯔꯣ ꯑꯩꯅ ꯉꯥꯡꯕꯗꯣ ꯇꯥꯔꯦ ꯇꯥꯔꯦ ꯑꯣ ꯑꯣ
ꯅꯨꯡꯉꯥꯏꯇꯕ ꯃꯥꯜꯂꯦ
ꯍꯣꯏ ꯑꯗꯨꯒꯤ ꯃꯥꯜꯂꯦ ꯑꯗꯣ ꯌꯨꯝ ꯀꯥꯈ꯭ꯔꯕ꯭ꯔꯣ ꯆꯥꯀ ꯆꯥꯔꯥꯕ꯭ꯔꯣ ꯍ ꯑꯩ ꯆꯥꯛ ꯆꯥꯈ꯭ꯔꯦ ꯆꯥꯛ ꯆꯥꯈ꯭ꯔꯦ ꯗꯤ ꯆꯥꯗ꯭ꯔꯤꯌꯦ ꯑꯥ ꯑ ꯈꯥꯃꯦꯟꯒ ꯑꯂꯨ ꯆꯝꯊꯣꯡ ꯆꯥꯏ
ꯌꯥꯝꯅ ꯍꯥꯎꯕ ꯍꯦꯟꯁꯥꯡꯅꯤꯅꯦ ꯗꯨꯗꯤ
ꯍꯣꯏ ꯅꯪꯗꯤ ꯀꯔꯤ ꯁꯥꯡ ꯆꯥꯕ꯭ꯔꯣ
ꯀꯔꯤ ꯇꯧꯔꯤꯒꯦ ꯍꯧꯖꯤꯛꯇꯤ
ꯍꯧꯖꯤꯛꯇꯤ ꯇꯨꯝꯐꯝꯗ ꯍꯤꯞꯂꯒ ꯂꯩꯌꯦ ꯅꯪꯗꯤ
ꯆꯞ ꯃꯥꯅꯩ ꯌꯦ ꯑꯩꯁꯨ
ꯅꯦꯠꯋꯥꯛ ꯌꯥꯗꯕꯒꯤ ꯃꯥꯜꯂꯦ ꯁꯥꯎꯟ ꯌꯥꯗꯦ
ꯑꯣ ꯅꯪꯗꯤ ꯃꯨꯚꯤꯒꯨꯝꯕ ꯌꯦꯡꯂꯣꯏꯗ꯭ꯔꯣ
ꯃꯨꯚꯤꯗꯣ ꯑ ꯌꯦꯡꯒꯅꯤ ꯌꯦꯡꯗ꯭ꯔꯤꯉꯩꯗ ꯅꯪꯉꯣꯟꯗ ꯀꯣꯜ ꯇꯧꯒꯦ ꯇꯧꯔꯛꯏꯅꯤ
ꯑꯣ ꯅꯪ ꯑ-ꯑꯩꯅ ꯀꯣꯜ ꯇꯧꯕ ꯌꯥꯗꯦ ꯅꯪꯒꯤꯗꯣ ꯀꯔꯤꯒꯤꯅꯣ
ꯈꯪꯗꯦ
ꯅꯪꯒꯤ ꯑ-ꯔꯤꯖꯤꯁꯇ꯭ꯔꯦꯠ ꯑ-ꯔꯤꯖꯤꯁꯇꯔ ꯇꯧꯕ ꯅꯝꯕꯔꯗꯤ ꯇꯣꯉꯥꯟꯕꯒꯤ ꯃꯥꯜꯂꯦ ꯑꯩꯅ ꯈꯟꯕꯗ
ꯍꯣꯏ ꯑꯗꯨꯒꯤꯁꯨ ꯃꯥꯜꯂꯦ
ꯑꯩ ꯉꯁꯥꯏ ꯀꯣꯜ ꯇꯧꯔꯦꯕꯀꯣ ꯍꯥꯟꯅ ꯀꯩꯅꯣꯒ ꯑ-ꯂꯤꯁ ꯀꯁ ꯇꯧꯑꯣ ꯍꯥꯏꯕ ꯑꯗꯨꯒꯤꯅꯤꯗ ꯑ-ꯑ-ꯑ
ꯑꯣ ꯑꯩꯒꯤ ꯃꯔꯨꯞ ꯑꯃꯅ ꯄꯤꯕꯗ ꯇꯨꯔꯤꯁ ꯑꯗꯨꯗ ꯇꯧ ꯍꯥꯏꯕꯗ ꯑꯩ ꯑꯗꯨꯗ ꯇꯧꯈ꯭ꯔꯦ
ꯑꯣ-ꯑꯣ ꯅꯪꯗꯤ ꯀꯌꯥꯝ ꯇꯧꯈ꯭ꯔꯒꯦ
ꯁꯤꯅ ꯂꯣꯏꯕ ꯑꯣꯏꯒꯗꯕ ꯃꯥꯜꯂꯦ
ꯅꯪꯗꯨꯝ ꯌꯥꯝ ꯇꯧꯔꯦꯅ ꯍꯖꯤꯛ ꯑ ꯀꯦꯅꯣꯝ ꯑꯃ ꯈꯛꯇ ꯇꯧꯔꯦ ꯍꯥꯏꯇꯥꯏ
ꯍꯣꯏ ꯑꯃ ꯑꯃ ꯑꯗꯨꯒ ꯉꯁꯥꯏꯗꯣ
ꯑꯩꯒꯤ ꯕ꯭ꯔꯣ ꯑꯃꯥꯁꯨ ꯇꯧꯕ ꯑꯗꯨꯒꯤ ꯑꯃꯥꯅ ꯖꯦꯡ ꯁꯦꯡꯁ ꯇꯧꯔꯒꯀꯣ
ꯑꯣ
ꯍꯣꯏ ꯑꯩꯅ ꯑꯅꯤꯔꯛ ꯃꯥꯅ ꯃꯥꯅ ꯑꯩꯉꯣꯟꯗ ꯑꯃ ꯔꯥ ꯑꯅꯤꯔꯥ ꯀꯥꯎꯈ꯭ꯔꯦ
ꯑꯩꯗꯤ ꯋꯥꯠꯂꯤꯍꯦ ꯑꯁ ꯅꯦꯠꯋꯥꯛ ꯌꯥꯗꯕꯒꯤ
ꯑꯗꯨ ꯋꯥꯠꯂꯗꯤ ꯑꯗꯨꯝ ꯀꯣꯜ ꯇꯧ ꯑꯩꯅ ꯇꯧꯔꯁꯨ ꯌꯥꯏꯗ ꯑꯃꯨꯛꯀ
ꯅꯦ ꯍꯌꯦꯡ ꯍꯌꯦꯡ ꯇꯧꯔꯈ꯭ꯔꯒꯦ ꯅꯪꯁꯨ ꯇꯨꯝꯅꯤꯡꯈ꯭ꯔꯅꯤ ꯍꯌꯦꯡ ꯐꯖꯅ ꯇꯧꯔꯅꯤ ꯗꯤꯟꯗ
ꯃꯨꯚꯤ ꯑꯃ ꯌꯦꯡ ꯂꯩꯌꯦ ꯅꯦꯠꯐ꯭ꯂꯤꯛꯁꯇ ꯅꯣꯠꯁ ꯐ꯭ꯔꯣꯝ ꯔꯣ ꯍꯥꯏꯕ꯭ꯔ ꯑꯅꯧꯕ ꯑꯃ ꯊꯣꯛꯑꯦ ꯇ꯭ꯋꯤꯡꯀ꯭ꯂꯤꯡ ꯑ ꯑꯗꯨꯒꯤ ꯍꯦꯔꯣꯅꯦ ꯍꯣꯢ ꯀꯣꯔꯤꯌꯥꯒꯤꯅꯦ
ꯑ
ꯀꯣꯔꯤꯌꯥꯒꯤꯅꯦ ꯀꯣꯔꯤꯌꯥ ꯀꯣꯔꯤꯌꯥꯒꯤꯅꯦ ꯇꯥꯗꯕ꯭ꯔꯣ ꯀꯣꯔꯤꯌꯥꯒꯤꯅꯦ
ꯑꯦꯁ ꯅꯨꯡꯉꯥꯏꯔꯝꯅꯤꯅꯦ ꯑꯗꯨꯗꯤ
ꯎꯝ ꯁꯦꯔꯤꯁꯅꯦ ꯁꯥꯡꯕꯗꯣ
ꯑꯣ ꯏꯄꯤꯁꯣꯠ ꯅꯥꯏꯟꯒꯤꯗꯣ
ꯍꯣꯏ ꯄꯨꯔꯥꯐꯧ ꯂꯩꯌꯦ
ꯑꯤꯁ ꯑꯗꯨꯗꯤ ꯌꯥꯝ ꯁꯥꯡꯕ ꯑꯣꯏꯗꯦꯅ
ꯍꯣꯏ ꯑꯩꯁꯨ ꯋꯥꯟ ꯈꯛꯇ ꯌꯦꯡꯕ ꯍꯧꯕꯗ ꯉꯥꯏꯔꯤ ꯈꯔ ꯅꯨꯡꯉꯥꯏꯕꯒꯨꯝ ꯇꯧꯕ
ꯑꯣ ꯑꯣ ꯀꯔꯝꯕꯔꯣ ꯑꯦꯛꯁꯟ ꯃꯨꯚꯤꯔꯥ ꯅꯠꯇ꯭ꯔꯒ
ꯑꯥ
ꯂꯚ ꯏꯁꯇꯣꯔꯤ
ꯇꯣꯔꯤ ꯃꯛꯁꯨ ꯅꯠꯇꯦ ꯀꯔꯤ ꯍꯥꯏꯁꯤꯔ ꯑꯉꯥꯡꯁꯤꯡꯅ ꯑꯗꯨꯝ ꯃꯦꯅꯤꯄꯨꯂꯦꯠ ꯇꯧꯕꯒꯤꯒꯨꯝꯕꯗꯣ
ꯑꯣ ꯀꯔꯤ ꯍꯥꯏꯕ ꯃꯨꯚꯤ ꯃꯃꯤꯡꯗꯣ
ꯅꯣꯠ ꯐ꯭ꯔꯣꯝ ꯌꯦꯁꯇ꯭ꯔꯗꯦ ꯔꯣ ꯍꯥꯏꯕ꯭ꯔꯥ
ꯅꯣꯠ ꯐ꯭ꯔꯣꯝ ꯌꯦꯁꯇ꯭ꯔꯗꯦ ꯔꯣ
ꯍꯣꯏ ꯉꯝꯃ ꯌꯦꯡꯒꯦ
ꯑꯣ ꯀꯔꯤ ꯑꯦꯞꯁꯇ ꯌꯦꯡꯕ꯭ꯔꯣ
ꯅꯦꯠ ꯐ꯭ꯂꯤꯛ ꯇ ꯌꯦꯡꯉꯦ
ꯍꯥꯥ
ꯅꯦꯠꯐ꯭ꯂꯤꯛꯇ
ꯅꯦ
ꯑꯣ
ꯎꯝ ꯑꯩꯁꯨ ꯌꯦꯡꯒꯦ ꯑꯗꯨꯗꯤ
ꯋꯥ
ꯑꯅꯧꯕ ꯌꯥꯝ ꯂꯥꯛꯂꯝꯒꯅꯤꯀꯣ ꯅꯦꯠꯐ꯭ꯂꯤꯁꯇꯗꯤ
ꯑꯗꯨ ꯅꯪ ꯅꯈꯣꯏ ꯐꯨꯠꯕꯣꯜ ꯌꯦꯡꯂꯣꯏꯗ꯭ꯔꯣ
ꯍꯌꯦꯡꯗꯣ ꯑꯥ ꯄꯣꯔꯇꯨꯒꯜꯕꯨꯇꯤ ꯅꯪꯒꯅꯤ ꯑꯗꯣ ꯑꯥꯔꯖꯦꯟꯇꯤꯅꯥꯗꯤ ꯁꯚꯦꯟ ꯊꯥꯔꯇꯤꯗꯅꯤꯅ ꯀꯩꯅꯣ ꯆꯔꯆ ꯃꯇꯝꯅꯦ
ꯑꯗꯨꯅꯦ
ꯎꯄꯥꯏ ꯂꯩꯒꯗꯧ ꯃꯥꯟꯗꯦ
ꯑꯗꯣ ꯄꯣꯔꯇꯨꯒꯜꯁꯨ ꯌꯦꯡꯕ ꯅꯪꯒꯦꯔꯣꯅꯦ ꯗ꯭ꯔꯦꯁ ꯁꯦꯝꯕꯗ ꯑꯗꯨ ꯅꯪꯒꯗꯧ ꯃꯥꯜꯂꯤꯍꯦ ꯆꯠꯀꯗꯕ ꯑꯣꯏꯔꯗꯤ ꯑꯌꯨꯛ ꯇꯣ
ꯥꯎꯄꯥꯏ ꯂꯩꯇꯦ ꯌꯨꯇꯨꯞ ꯑꯃꯟꯕꯗ ꯍꯨꯝ ꯍꯨꯝ
ꯎꯝ
ꯅꯠꯇ꯭ꯔꯒ ꯍꯥꯏꯂꯥꯏꯠ ꯌꯦꯡꯕ ꯇꯥꯔꯦ
ꯍꯣꯏ ꯑꯩꯈꯣꯏꯗꯤ ꯏꯁ ꯏꯁ ꯑꯩꯈꯣꯏꯁꯤꯗꯤ ꯃꯊꯛꯀꯤ ꯑꯩꯈꯣꯏꯒꯤ ꯂꯩꯀꯥꯏꯒꯤ ꯂꯩꯁꯥꯕꯤꯒ ꯅꯪꯒ ꯑꯗꯨꯒ ꯑꯩꯈꯣꯏꯆꯦ ꯋꯥꯀꯤꯡ ꯆꯠꯁꯦ ꯍꯥꯏꯔꯦ ꯍꯥꯏꯒꯦ ꯇꯧꯔꯒ ꯅꯪꯒꯤꯗꯤ ꯁꯨꯇꯤꯁꯨ ꯂꯣꯏꯒ꯭ꯔꯅꯤꯀꯣ
ꯀꯔꯤ ꯋꯥꯋꯀꯤꯡꯔꯣ ꯑꯌꯨꯛꯇꯔꯣ
ꯆꯠꯁꯦ ꯍꯥꯏꯔꯒ ꯅꯪ ꯁꯨꯇꯤ ꯂꯣꯏꯈ꯭ꯔꯅꯤꯕ
ꯅꯠꯇꯦ ꯑꯌꯨꯛꯇꯔꯣ ꯅꯨꯡꯗꯥꯡꯗꯔꯣ
ꯀꯨꯁꯤꯅꯤꯗ ꯑꯗꯨꯝ ꯋꯥꯀꯤꯡ ꯑꯗꯨꯝ ꯆꯠꯁꯦ ꯍꯥꯏꯕ ꯑꯗꯨꯕꯨ ꯅꯪꯁꯨ ꯍꯧꯔꯅꯤ ꯉꯍꯥꯛ ꯂꯩꯔꯗꯤ
ꯑꯥ
ꯋꯥꯀꯤꯡꯗꯣ
ꯇꯥꯕ꯭ꯔꯣ
ꯍꯣꯏ ꯍꯣꯏ ꯇꯥꯕ꯭ꯔꯣ
ꯑꯩꯌꯨꯛ ꯆꯠꯁꯦ ꯍꯥꯏꯕ꯭ꯔꯣ ꯅꯨꯃꯤꯗꯥꯡ ꯆꯠꯁꯦ ꯍꯥꯏꯕ꯭ꯔꯣ
ꯎꯝ ꯍꯣꯏ ꯑꯃ ꯑꯣꯏꯔꯁꯨ ꯑꯃ ꯑꯣꯏꯔꯁꯨ ꯌꯥꯏꯗ
ꯑꯌꯨꯛ ꯆꯠꯄꯅꯗꯤ ꯐꯕꯅꯦ ꯑꯩꯈꯣꯏꯗꯣ
ꯍꯣꯏ ꯑꯩꯈꯣꯏ ꯄꯥꯔꯇꯤꯅ ꯌꯥꯎꯧ ꯊꯦꯡꯕꯒ ꯍꯦ ꯍꯦ
ꯍꯥ ꯍꯥ ꯑꯗꯨꯅꯤ ꯄꯨꯡ ꯇꯔꯦꯠꯇꯥ ꯍꯧꯒꯜꯂꯒ ꯅꯨꯡꯗꯥꯡ ꯆꯠꯂꯁꯨ ꯌꯥꯕꯅꯦ ꯉꯟꯇ ꯍꯧꯖꯤꯛꯀꯥꯟꯗꯤ ꯑꯥ ꯈꯔ ꯅꯨꯃꯤꯠ ꯇꯥꯕ ꯀꯥꯟꯗꯀꯣ ꯍꯛꯆꯥꯡꯁꯨ ꯐꯅꯕ
ꯎꯝ
ꯅꯪꯒꯤ ꯅꯍꯥꯟ ꯑꯩꯅ ꯀꯩꯅꯣ ꯂꯧꯕꯁꯨ ꯑꯩꯉꯣꯟꯗ ꯂꯩꯔꯤꯌꯦ ꯂꯥꯏꯔꯤꯛꯇꯣ
ꯄꯥꯗꯕ ꯃꯥꯜꯂꯤꯗ ꯅꯪꯁꯨ ꯃꯇꯝ ꯐꯪꯗꯕ ꯃꯥꯜꯂꯤ
ꯅꯪ ꯄꯥꯒꯦ ꯍꯥꯏꯕ꯭ꯔꯣ
ꯅꯪ ꯄꯥꯀꯤꯗꯣ ꯂꯣꯏꯈ꯭ꯔꯣ ꯄꯥꯕ
ꯂꯥꯏꯕꯦꯔꯤ ꯈꯔꯋꯥꯂꯤ
ꯍꯥ ꯍꯥ ꯍꯥ ꯍꯥ ꯌꯋꯥ ꯆꯪꯒꯅꯤ
ꯍꯥ ꯍꯥ ꯍꯥ ꯍꯥ ꯆꯍꯤ ꯑꯃ ꯌꯧꯒꯦ ꯇꯧꯔꯒ ꯑꯗꯤꯌꯦ ꯑꯗꯨ ꯂꯣꯏꯔꯒ ꯄꯤꯔꯛꯀꯦ ꯅꯪ ꯄꯥꯔꯣꯏꯗꯣꯏ ꯑꯣꯏꯔꯗꯤ
ꯍꯧꯖꯤꯛꯀꯥꯟ ꯀꯥꯟꯅ ꯕꯥꯌꯣꯂꯣꯖꯤ ꯄꯔ ꯂꯩꯌꯦ ꯍꯥ ꯍꯥ ꯍꯥ
ꯕꯥꯏꯂꯣꯖꯤ
ꯍꯣꯏ ꯑꯗꯨꯝ ꯊꯤ ꯌꯥꯝꯕꯒꯤꯀꯥꯗ ꯀ꯭ꯂꯥꯁ ꯑꯦꯂꯚꯦꯟꯒꯤ ꯂꯩꯕ
ꯑꯥ ꯀꯥꯟꯅꯃꯦ ꯑꯗꯨ
ꯑꯗꯨꯗ ꯑꯗꯨꯝ ꯄꯥꯔꯒ ꯂꯩꯌꯦ ꯑꯗꯨꯝ ꯈꯔ ꯅꯨꯡꯉꯥꯏꯌꯦ ꯄꯦꯁ ꯑꯃ ꯑꯅꯤ ꯈꯛꯇ ꯄꯥꯕꯗ ꯍꯧꯔꯤꯗꯤ ꯑꯩ ꯌꯥꯝ ꯌꯥꯝꯃꯦ ꯄꯦꯁ ꯀꯌꯥꯕꯧꯔ ꯂꯩꯌꯦ
ꯎꯝ
ꯐꯣꯔ ꯍꯟꯗ꯭ꯔꯦꯠ ꯑꯦꯠ ꯁꯚꯦꯟ ꯋꯥꯎ
ꯎꯝ ꯍꯝ ꯂꯨꯃꯥꯜꯂꯤꯍꯦ
ꯋꯥꯠꯂꯤ
ꯕꯥꯏꯂꯣꯖꯤ ꯂꯣꯏꯔꯗꯤ ꯐꯤꯖꯤꯛꯁ ꯀꯝꯄ꯭ꯨꯇꯔ ꯄꯥꯕ ꯌꯥꯕꯅꯤ
ꯍꯣꯏ ꯑꯦꯂꯕꯦꯟ ꯀ꯭ꯂꯥꯁ ꯇꯦꯟ ꯑꯂꯚꯦꯟꯕꯥꯎ ꯐꯖꯅ ꯆꯪꯍꯧꯗꯕꯒꯤꯀꯣ
ꯑꯗꯨꯒꯨꯝꯕ ꯐꯖꯅ ꯈꯪꯅꯗꯤ ꯑꯦꯛꯖꯥꯝ ꯀꯝꯄꯤꯇꯤꯇꯤꯞ ꯑꯦꯛꯖꯥꯝꯒ ꯂꯥꯛꯑꯦ ꯍꯥꯏꯕꯅꯤ ꯃꯤꯅ
ꯍꯣꯏ ꯂꯥꯏꯔꯤꯛ ꯄꯥꯕ꯭ꯔꯥ ꯍꯥꯏꯔꯒ ꯃꯦꯟꯇꯦꯜ ꯂꯣꯁ ꯑꯣꯏꯕꯗꯣ ꯍꯥ ꯍꯥ ꯍꯥ ꯍꯥ ꯑꯍꯥ ꯑꯍꯥ ꯈꯪꯗꯕ ꯌꯥꯝ ꯃꯟꯕꯒꯤ ꯃꯦꯟꯇꯦꯜ ꯁꯣꯏꯈ꯭ꯔꯦ ꯑꯗꯨꯅ ꯍꯥ ꯏꯆꯦꯗꯤ ꯏꯟꯁꯇꯥꯒ꯭ꯔꯥꯝ ꯏꯟꯁꯇꯥꯒ꯭ꯔꯥꯝ ꯄꯥꯏꯕ꯭ꯔꯣ
ꯄꯏꯗꯦ
ꯑꯣ
ꯅꯪ ꯌꯥꯝ ꯕꯤꯖꯤ ꯑꯣꯏꯔꯝꯅꯤ ꯏꯟꯁꯇꯥꯒ꯭ꯔꯝ ꯑꯣ
ꯏꯟꯁꯇꯒ꯭ꯔꯝꯑꯣ ꯑꯁ ꯃꯣꯚꯤꯑꯣ ꯕꯤꯗꯤꯌꯝ
ꯅꯦꯠꯐ꯭ꯂꯤꯛꯁ ꯑꯣ ꯅꯣꯏ ꯅꯦꯠꯐ꯭ꯂꯤꯛꯁ ꯍꯥꯞꯄꯗꯣ ꯊꯥ ꯑꯃ ꯆꯠꯄ꯭ꯔꯣ
ꯍꯣꯏ ꯊꯥ ꯑꯃꯗ ꯋꯥꯟ ꯐꯤꯐꯇꯤ ꯍꯥꯞꯄꯗꯀꯣ
ꯑꯗꯨꯗꯤ ꯌꯥꯏꯅ ꯑꯩꯁꯨ ꯅꯦꯠꯐ꯭ꯛꯁ ꯑꯣꯏꯅ ꯂꯧꯈ꯭ꯔꯒꯦ
ꯑꯣ ꯐꯣꯔ ꯍꯣꯜ ꯃꯟꯗꯟ ꯅꯪ ꯐ꯭ꯔꯤꯅ ꯌꯦꯡꯕ ꯌꯥꯔꯦ
ꯎꯝ ꯑꯩꯗꯤ ꯔꯤꯌꯦꯂꯤꯇꯤ ꯁꯣꯒꯨꯝꯕ ꯌꯦꯡꯅꯤꯡꯕ
ꯔꯤꯌꯦꯂꯤꯇꯤ ꯁꯣꯈꯩꯁꯨ ꯌꯥꯎꯋꯦ
ꯎꯝ ꯑꯗꯨꯒꯨꯝꯕꯗꯣ ꯅꯨꯡꯉꯥꯏꯌꯦꯕ
ꯀꯣꯔꯤꯌꯟꯒꯤꯒꯨꯝꯕ ꯐꯣꯔꯦꯟꯒꯨꯝꯕ ꯌꯥꯎꯋ ꯍꯧꯖꯤꯛꯇꯤ ꯃꯌꯥꯝꯈꯣꯏꯒꯤꯁꯨ ꯍꯥꯞꯄ ꯍꯧꯈ꯭ꯔꯦꯗ
ꯑꯥ ꯃꯌ ꯍꯤꯟꯗꯤꯒꯤꯗꯣ
ꯍꯥꯏꯗꯤ ꯉꯍꯥꯟ ꯉꯍꯥꯟ ꯃꯅꯥ ꯌꯦꯡꯕꯒꯨꯝꯕꯗꯤ ꯅꯠꯇꯕꯤꯗ
ꯎꯝ
ꯑꯗꯨꯝ ꯑꯅꯧꯕ ꯃꯣꯏꯅ ꯀꯣꯃꯦꯗꯤꯒꯨꯝꯕ ꯉꯥꯡꯕꯒꯨꯝꯕ ꯈꯣꯏ
ꯎꯝꯝꯝ ꯅꯨꯡꯉꯥꯏ ꯌꯥꯝ
ꯎꯝ ꯀꯔꯤ ꯢꯟꯁꯥꯡ ꯆꯥꯕ꯭ꯔꯣ ꯅꯣꯏꯗꯤ
ꯑꯩꯈꯣꯏꯗꯣ ꯉꯁꯤꯁꯦ ꯀꯥꯎꯗꯨꯝ ꯀꯥꯎꯏꯅꯦ ꯁꯧꯒ꯭ꯔꯤꯔꯥ ꯑꯦ ꯒ꯭ꯔꯤꯟ ꯒ꯭ꯔꯤꯟ ꯚꯤꯖꯤꯇꯦꯕꯜ ꯃꯆꯥ ꯆꯤꯡꯗ ꯊꯒꯗ ꯃꯅꯥꯗꯣ
ꯑꯣ ꯆꯥꯛ ꯌꯥꯝ ꯆꯥꯗ꯭ꯔꯣ ꯗꯥꯏꯁꯟ ꯐꯥꯒꯅꯤ ꯑꯗꯨꯗꯤ
ꯎꯝ ꯑꯦꯅꯤꯃꯤꯌ ꯅꯥꯔꯔꯣꯏ ꯑꯩꯈꯣꯏꯉꯣ ꯁꯨꯔꯦꯟ ꯌꯥꯝ ꯆꯥꯕꯅꯤꯅ
ꯍꯝ
ꯍꯛꯆꯥꯡ ꯌꯥꯝ ꯐꯥꯡꯅꯤ ꯑ ꯍꯣꯏ ꯑꯗꯨꯗꯤꯈꯣꯏ ꯆꯥꯕꯗꯣ
ꯑꯣ ꯑꯗꯨ ꯑꯗꯨꯗꯨ ꯌꯥꯝ ꯍꯥꯎꯋꯦ ꯆꯝꯊꯣꯡ ꯑꯣꯏꯅ ꯆꯥꯕ꯭ꯔꯥ ꯅꯣꯏ
ꯍꯥꯎꯕꯅꯦ ꯌꯥꯝꯅ ꯍꯥꯌꯦꯡ ꯀꯣꯜ ꯇꯧꯔꯛꯀꯦꯀꯣ ꯅꯨꯡꯊꯤꯟꯗ ꯐ꯭ꯔꯤ ꯑꯣꯏꯕ ꯀꯥꯟꯗ ꯇꯧꯁꯦ
ꯍꯣꯏ
ꯇꯨꯝꯔꯒ ꯂꯩꯊꯣꯛꯀꯅꯨꯀꯣ
ꯉꯥꯏꯌꯣ ꯉꯥꯏꯈꯤꯌꯣ
ꯅꯠꯇꯦ ꯑꯗꯨꯝ ꯍꯥꯏꯕ ꯋꯥꯅꯤ ꯑꯦ ꯊꯕꯤꯈꯤꯔꯣꯏꯌꯦ
ꯑꯗꯨꯗꯤ ꯌꯥꯔꯝ ꯎꯝ
ꯃꯪ ꯐꯥꯔꯁꯦ ꯍꯥꯏꯕ꯭ꯔꯣ ꯅꯡꯒꯤꯁꯦ
ꯑꯣ
ꯍꯣꯏ ꯍꯣꯏ ꯃꯪ ꯐꯥꯔꯁꯦ ꯑꯗꯨꯗꯤ ꯍꯌꯦꯡ ꯑꯃꯨꯛ ꯉꯥꯡꯅꯔꯁꯦ ꯀꯣ
ꯑꯣ ꯑꯣ ꯃꯪ ꯐꯔꯁꯤ ꯅꯨꯡꯉꯥꯏꯅ ꯇꯨꯝꯃꯣ